ꯑꯣ ꯍꯂꯣ ꯍꯜꯂꯣ ꯇꯔꯕ꯭ꯔꯣ ꯍꯜꯂꯣ
ꯑꯥꯎ ꯇꯥꯌꯦ
ꯇꯥꯔꯦꯀꯣ
ꯍꯣꯏ
ꯑꯣ ꯅꯦꯠꯋꯥꯛ ꯅꯨꯡꯉꯥꯏꯇꯕ ꯃꯥꯜꯂꯦꯅꯦ
ꯅꯨꯡꯉꯥꯏꯌꯦꯗꯥ
ꯅꯨꯡꯉꯥꯏꯌꯦ
ꯍ
ꯑꯣ ꯀꯩꯗꯧꯔ ꯂꯩꯕ꯭ꯔꯣ
ꯑꯗꯨꯝ ꯂꯩꯌꯦ
ꯎꯝ ꯁꯥꯗ꯭ꯔꯣ ꯅꯣꯏꯗ
ꯀꯩ ꯍꯥꯏꯕꯥ
ꯁꯥꯗ꯭ꯔꯣ ꯅꯣꯏꯗꯥ
ꯁꯥꯗꯦꯦ ꯅꯣꯡ ꯇꯥꯏ ꯅꯣꯡ ꯃꯪꯉꯦ
ꯑꯣ ꯑꯩ ꯂꯩꯐꯝꯗꯨꯗꯤ ꯁꯥꯕꯅ ꯂꯣꯏꯔꯦꯍꯦ
ꯀꯥꯏꯗ꯭ꯔꯣ
ꯇꯝꯄꯥꯛꯇ ꯆꯤꯡꯗ ꯂꯩꯕ ꯃꯥꯜꯂꯦꯀꯣ ꯅꯪ
ꯆꯤꯡꯗ
ꯎꯝ ꯌꯨꯝꯗ
ꯠꯇꯍꯦ
ꯑꯦ
ꯇꯄ ꯍꯥꯥꯛꯇꯦꯅꯦ
ꯎꯝ ꯑꯩꯈꯣꯏꯗꯗꯤ ꯅꯣꯡ ꯆꯨꯗꯦꯅ ꯑꯗꯨꯗꯤ ꯅꯣꯏꯔꯣꯝꯗ ꯆꯨꯕ ꯃꯥꯜꯂꯦ ꯑꯗꯨꯗꯤ
ꯅꯣꯡ ꯃꯥꯡꯒꯌꯥ ꯍꯥꯏꯕ ꯆꯨꯗꯤ ꯆꯨꯗꯤ
ꯑ ꯅꯣꯏꯗꯤ ꯁꯥꯗꯦ ꯍꯥꯏꯌꯦ
ꯅꯣꯡ ꯄꯪꯕꯒꯤ ꯁꯥꯗꯕ
ꯐꯦꯟꯒꯨꯝꯕ ꯑꯦꯁꯤꯒꯨꯝꯕ ꯊꯥꯔ ꯏꯪꯗꯦ ꯍꯥꯏꯕꯗꯨꯔꯣ
ꯅꯠꯇꯦꯕ ꯅꯣꯡ ꯀꯣ ꯅꯣꯡ ꯃꯪꯕꯒꯤ ꯁꯥꯅꯕ
ꯑꯩꯈꯣꯏꯗꯁꯨ ꯅꯣꯡꯗꯤ ꯃꯪꯉꯦ ꯑꯗꯨ ꯁꯥꯗꯤ ꯁꯥꯏꯌꯦꯅ
ꯁꯥꯟꯗꯅ ꯀꯣꯏꯅꯤ
ꯑꯣ ꯅꯪꯒꯤꯁꯦ ꯃꯤ ꯈꯔ ꯃꯤ ꯈꯔ ꯀꯔꯤ ꯍꯥꯏꯁꯤꯔꯥ ꯇꯣꯉꯥꯟꯕ ꯃꯥꯜꯂꯦ ꯅꯣꯏ ꯁꯥꯗꯦ ꯍꯥꯏꯔꯗꯤ ꯍꯧꯖꯤꯛ
ꯅꯪꯗꯤ ꯀꯔꯤ ꯇꯧꯔ ꯂꯩꯕꯒꯤꯔꯣ
ꯑ ꯁꯨꯝ ꯐꯝꯌꯦ
ꯐꯝꯃꯔꯒ ꯁꯥꯔꯗꯤ ꯑꯣꯏꯔꯦ
ꯁꯥꯕꯅꯤ ꯍꯦ ꯍꯧꯖꯤꯛ ꯀꯥꯂꯦꯟꯅꯤ ꯁꯥꯗ꯭ꯔꯤꯗꯤ ꯁꯤꯃꯨꯛ ꯁꯥꯕꯗꯨꯕꯨ ꯁꯥꯗ꯭ꯔꯦ ꯍꯥꯏꯔꯗꯤ ꯅꯪ ꯅꯪ ꯈꯔ ꯇꯣꯡꯉꯥꯜꯂꯦ
ꯌꯥꯝ ꯂꯅꯤꯡꯉꯗ
ꯀꯅꯥ ꯀꯅꯥ ꯂꯩꯕ꯭ꯔꯣ
ꯏ ꯌꯥꯝꯅꯦ ꯇꯒꯤ ꯏꯗꯝꯅ ꯅꯅꯤ ꯄꯒ
ꯑꯣ
ꯇ꯭ꯔ ꯅꯪꯒꯤ ꯇ꯭ꯔꯥꯏꯞꯇꯤ ꯀꯔꯤ ꯇ꯭ꯔꯥꯏꯕꯅꯣ
ꯇ꯭ꯔꯥꯏꯞꯁꯦ ꯑꯩꯈꯣꯏ ꯃꯅꯥꯏꯗ ꯅꯪꯒꯤ ꯃꯤꯡ ꯎꯏꯗ ꯍ ꯆꯦꯞꯇ
ꯑꯣ ꯅꯪꯒ ꯑꯩꯒ ꯃꯥꯟꯅꯕ꯭ꯔꯣ
ꯎꯝ ꯃꯥꯟꯅꯒꯅꯤ
ꯀꯗꯥꯏꯅꯤꯒ ꯍꯥꯏꯕ ꯌꯥꯗꯦ
ꯌꯥꯅꯤꯗ ꯌꯥꯏꯗ ꯑꯗꯨꯒꯨꯝꯕꯗꯤ
ꯑꯣ ꯑꯩꯗꯤ ꯈꯪꯗꯦꯕ
ꯎꯝ ꯔꯣꯡꯃꯩꯅꯤꯅꯦ ꯅꯪꯁꯨꯣ ꯅꯠꯇ꯭ꯔꯣ
ꯃꯥꯅꯦ ꯅꯪ ꯑꯩꯉꯣꯟꯗ ꯋꯥ ꯍ ꯁꯥꯝꯕ꯭ꯔꯣ
ꯍꯧꯖꯤꯛ ꯊꯥꯏ ꯑꯗꯨꯗꯤ
ꯎꯝ ꯋꯥꯆꯦꯠꯇ ꯀꯣ ꯇꯔ ꯀꯗ ꯂꯗ
ꯅꯠꯇꯦ ꯍꯩ ꯑꯗꯨꯗꯤ ꯑꯗꯨꯒꯨꯝꯕꯩ ꯇꯧꯗꯦ ꯍꯦ ꯁꯀꯨꯜꯗꯤ ꯇꯧꯔꯛꯇꯦ ꯎꯝ
ꯑꯣ
ꯗꯥꯏꯔꯦꯛ ꯇꯧꯗꯦ ꯑꯗꯨ ꯑꯦ ꯁꯤꯗ ꯇꯧꯔꯛꯄꯅꯦ ꯇꯗꯥꯏꯔꯦ
ꯑꯣ ꯑꯣ ꯃꯥꯟꯅꯗꯕ ꯃꯥꯜꯂ ꯑꯩꯅ ꯒ꯭ꯔꯨꯞꯇ ꯍꯥꯏꯕꯤꯕꯒꯦꯀꯣ
ꯀꯔꯤ ꯌꯦꯟꯁꯥꯡ ꯆꯥꯔꯦ ꯑꯁꯤꯗꯤ
ꯀꯔꯣ ꯅ ꯀꯣꯄꯤ ꯆꯝꯐꯨꯠ
ꯎꯝ ꯅꯨꯄꯤꯅ ꯅꯨꯄꯤꯅ ꯑꯄꯥꯝꯕꯅꯤꯅꯦ ꯑꯗꯨꯗ
ꯍ ꯑꯣꯏꯅꯦ
ꯅꯨꯄꯤ ꯈꯣꯏꯅ ꯅꯀꯨꯞꯄꯤ ꯄꯥꯝꯕ ꯆꯥꯡꯗꯤ ꯍꯥꯏ ꯀꯥꯟꯗꯦꯍꯦ
ꯁꯤꯡꯖꯨꯗ ꯍꯥꯎꯕ ꯑꯗꯨꯒꯤꯅꯦ
ꯁꯤꯡꯖꯨꯁꯨ ꯆꯥꯏ ꯆꯝꯐꯨꯠꯁꯨ ꯆꯥꯏ
ꯍꯣꯏ ꯆꯝꯐꯨꯁꯨ ꯍꯥꯎꯋꯦ ꯆꯝꯐꯨꯁꯨ ꯍꯥꯎꯋꯦꯗ ꯍꯣꯏ ꯑꯗꯨꯕꯨ ꯁꯥꯏꯗ ꯇ ꯑꯍꯥꯎꯕ ꯑꯃ ꯌꯥꯎꯗ꯭ꯔꯗꯤ ꯌꯥꯥꯟꯇꯗ
ꯏꯔꯣꯟꯕꯗꯤ ꯆꯥꯔꯣꯏꯗ꯭ꯔꯣ
ꯏꯔꯣꯟꯕꯥ ꯌꯥꯎ ꯇꯦ ꯏꯔꯣꯟꯕ ꯆꯥꯗꯦꯍꯦ
ꯑꯣ ꯆꯝꯐꯨꯠꯁꯨ ꯆꯥꯏ ꯁꯤꯡꯖꯨꯁꯨ ꯆꯥꯏ ꯍꯥꯏꯗꯤ ꯏꯔꯣꯟꯗꯨꯁꯨ ꯆꯥꯕ ꯌꯥꯏꯅ
ꯅꯥꯞꯀꯨꯞꯄꯤꯗꯣ ꯏꯔꯣꯟꯕꯗꯤ ꯀꯃꯥꯏꯅ ꯆꯥꯒꯦꯔꯣ
ꯎ ꯆꯥꯕ ꯌꯥꯔꯝꯒꯅꯤꯅ
ꯑ ꯆꯅꯗ
ꯍꯥꯎ ꯀꯅꯥꯅ ꯈꯪ ꯌꯥꯝ ꯍꯥꯎꯔ ꯂꯩꯔꯝꯃꯗꯤ
ꯑꯗꯨꯣ ꯅꯪ ꯐꯥꯔꯁ ꯇ꯭ꯔꯥꯏ ꯇꯧꯔꯣ ꯍꯥꯏꯕ
ꯑꯩꯗꯤ ꯆꯥꯗꯕꯒꯤꯅꯤ ꯅꯣꯏ ꯆꯥꯕ ꯃꯤꯗꯨꯗ ꯇ꯭ꯔꯥꯏ ꯇꯧꯑꯣ ꯍꯥꯏꯕꯅꯤ
ꯑ ꯇ꯭ꯔꯥꯏ ꯇꯧꯅꯤꯡꯗ꯭ꯔꯦ ꯑꯩꯗꯤ
ꯇ꯭ꯔꯥꯏ ꯇꯧꯗꯧꯅꯦ ꯑꯗꯨꯒꯨꯝꯕꯁꯨ ꯅꯪꯅ ꯑ ꯅꯥꯀꯨꯞꯄꯤ ꯏꯔꯣꯟꯕ ꯍꯥꯏꯅ ꯄꯨꯊꯣꯛꯈ꯭ꯔꯕ
ꯅꯪ ꯑꯣꯏꯅ ꯑꯦ ꯆꯠꯅꯤꯗꯤ ꯍꯥꯎꯋꯦꯍꯦ ꯃꯣꯔꯣꯛ ꯃꯦꯠꯄꯗꯣ ꯅꯠꯇꯕꯤꯗ
ꯎꯝ ꯑꯗꯨ ꯌꯥꯝ ꯆꯥꯔ ꯏꯔꯣꯟꯕꯁꯨ ꯇ꯭ꯔꯥꯏꯇ ꯇꯝꯄꯥꯛꯇꯅꯤ
ꯇꯝꯄꯥꯛ ꯀꯗꯌꯋꯥꯏꯗ
ꯍꯥꯏꯅꯤꯡꯗ꯭ꯔꯦꯗ ꯆꯤꯡ ꯃꯈꯣꯡꯗ ꯆꯤꯡꯈꯣꯡꯗ ꯍꯥꯏꯇꯥꯔꯦ ꯅꯪꯁꯨ ꯅꯥꯛꯄ꯭ꯔꯣ ꯑꯗꯨꯒꯤ ꯆꯤꯡꯗꯣ ꯆꯩꯔꯥꯎ ꯆꯤꯡꯗꯣ
ꯑ ꯑꯗꯨꯗ ꯔꯣꯝꯒꯤ ꯅꯠꯇꯦ ꯑ ꯑꯗꯨ ꯔꯣꯝꯒꯤ ꯅꯠꯇꯦ
ꯑ
ꯍꯥꯏꯕ ꯌꯥꯗꯦ
ꯑꯁꯤ ꯂꯣꯏꯔꯒ
ꯎꯝ
ꯑꯁꯤ ꯂꯣꯏꯔꯒ ꯅꯪ ꯋꯥꯆꯦꯞꯇ ꯑꯩꯕꯨ ꯐꯥꯎꯔꯛꯑꯣ ꯋꯥꯆꯦꯞꯇ
ꯍꯣꯏ ꯍꯣꯏꯅꯦ
ꯎꯝ ꯍꯉꯨ ꯍꯉꯨ
ꯈꯪꯗꯕꯗꯤ ꯌꯥꯝ ꯂꯩꯔꯤꯑꯕ
ꯍꯣꯏꯅꯦ ꯍꯣꯏꯅꯦ ꯍꯧꯖꯤꯛꯁꯨ ꯍꯪꯕ ꯌꯥꯏꯗ ꯑꯗꯨꯗꯤ
ꯌꯥꯗꯦ ꯍꯥꯏꯕ ꯅꯠꯇ꯭ꯔꯣ꯫
ꯍꯣꯏ ꯈꯔꯕꯨꯗꯤ ꯌꯥꯗꯦ ꯑꯗꯨ ꯑꯌꯥꯝꯕꯗꯤ ꯍꯪꯕ ꯌꯥꯏꯅ꯫ ꯌꯥꯔꯦ ꯑꯇꯣꯞꯄ ꯋꯥꯔꯤ ꯁꯔꯁꯦ꯫
ꯑꯣ꯫
ꯅꯣꯏ ꯂꯩꯐꯝꯗꯣ ꯈꯔ ꯅꯨꯡꯉꯥꯏꯕ ꯃꯥꯜꯂꯦ ꯑꯗꯨꯗꯤ ꯍꯧꯖꯤꯛ ꯁꯥꯗꯦ ꯍꯥꯏꯕꯗꯨ꯫
ꯆꯤꯡꯈꯣꯡ ꯑꯣꯏꯕ ꯆꯤꯡꯔꯣꯝꯗ ꯑꯣꯏꯕ꯫
ꯑꯣ ꯑꯩꯈꯣꯏꯁꯨ ꯆꯤꯡꯗꯤ ꯂꯥꯛꯑꯦ
ꯍꯣ ꯑꯩꯈꯣꯏꯗꯤ ꯆꯦꯡ ꯑꯣꯏꯈ꯭ꯔꯦꯗ ꯑꯩꯅ ꯐꯈꯤ ꯇꯧꯕꯅꯦ꯫ ꯑꯗꯨꯕꯨ ꯍꯧꯖꯤꯛ ꯅꯣꯡ ꯃꯥꯡꯉꯤꯗꯨꯗꯤ꯫
ꯅꯣꯡ ꯃꯥꯡꯉꯤ ꯍꯥꯏꯅ ꯁꯥꯕꯗꯤ ꯂꯦꯞꯇꯦꯅ ꯅꯣꯡ ꯃꯥꯡꯉꯒ ꯑꯗꯨꯝ ꯍꯦꯟꯅ ꯁꯥꯕ ꯅꯨꯃꯤꯠꯁꯨ ꯂꯩꯕ ꯍ꯭ꯌꯨꯃꯤꯗꯤꯇꯤ ꯋꯥꯡꯕ꯫
ꯃꯄꯥꯟ ꯊꯣꯛꯇ꯭ꯔꯕꯤꯗ ꯃꯅꯨꯡ ꯍꯤꯡꯕꯅꯦꯍꯦ꯫
ꯃꯅꯨꯡꯗꯗꯤ ꯁꯥꯥꯕ ꯃꯄꯥꯟ ꯊꯣꯛꯎꯗꯤ ꯅꯣꯡꯃꯥꯟꯗꯩ ꯈꯔ ꯅꯨꯡꯉꯥꯏꯕꯅꯤ꯫ ꯅꯪ ꯃꯔꯅ ꯁꯤꯔ ꯀꯩꯅꯣ ꯑꯣꯟꯅ ꯇꯩꯅꯕꯗ ꯉꯥꯡꯉꯥ ꯂꯩꯔꯦ꯫
ꯆꯂꯍꯦ ꯅꯨꯡꯁꯠꯁ ꯃꯅꯨꯡꯗ ꯔꯣꯝꯗ ꯇꯨꯃꯤꯟ ꯂꯩꯔꯥꯗꯤ꯫ ꯁꯥꯅꯦ ꯀꯩꯅꯣ ꯇꯧꯔꯁꯨ ꯅꯨꯡꯁꯥ ꯌꯥꯝ ꯁꯥꯔꯁꯨ ꯕ꯭ꯂꯦꯡꯀꯦꯠ ꯏꯜꯂꯒ ꯂꯩ꯫ ꯐꯦꯟ ꯊꯥꯔꯒ ꯇꯨꯝꯕ꯫
ꯑꯗꯨꯅꯤꯅꯦ ꯅꯪ꯫ ꯐꯦꯟ ꯊꯥꯕꯒꯤꯅꯤꯅ ꯏꯪꯉꯤ ꯍꯥꯏꯕꯗꯣ꯫
ꯍꯣꯏ ꯇꯨꯃꯤꯟꯅ ꯌꯨꯝ ꯇꯨꯃꯤꯟꯅ ꯐꯃꯨꯡꯗ ꯂꯩꯔꯗꯤ꯫ ꯕ꯭ꯂꯦꯛꯒꯤ ꯑꯆꯧꯕꯗꯣ ꯏꯜꯂ ꯇꯨꯝꯕ ꯇꯥꯕ꯫
ꯅꯪ ꯀ ꯂꯦ ꯕ꯭ꯂꯦꯡꯀꯦꯠ ꯇꯨꯝꯅ ꯂꯩꯔꯦ ꯕ꯭ꯂꯦꯡꯀꯦꯠꯀ꯫
ꯍꯣꯏ꯫
ꯕꯤꯔꯌꯥꯅꯤꯒꯣ ꯅꯪ ꯂꯥꯏ ꯌꯦꯡꯊꯣꯛꯈ꯭ꯔꯣ꯫
ꯔꯨꯝ ꯃꯅꯨꯡꯗꯗꯤ ꯏꯪꯉꯦ ꯍꯥꯏꯕ꯫
ꯍꯩ ꯏꯪꯉꯤ ꯍꯥꯏꯔꯒ ꯍꯧꯖꯤꯛ ꯕ꯭ꯂꯦꯡꯀꯦꯠ꯫ ꯃꯈꯥꯗ ꯇꯨꯝꯕꯗꯤ ꯃꯤ ꯂꯩꯇꯦꯍꯦ ꯅꯪ ꯅꯥꯕꯒꯤꯅꯤ꯫
ꯅꯥꯟꯅꯦ ꯑꯩꯗꯤ ꯁꯨꯃꯥꯏꯅ ꯇꯧ
ꯅꯪ ꯈꯔ ꯇꯣꯉꯥꯟꯕ ꯃꯤꯅꯤ ꯑꯗꯨꯗꯤ꯫
ꯆꯠꯂꯣꯗ꯫
ꯍꯦꯍꯠ ꯅꯪ ꯆꯍꯤ ꯀꯌꯥꯗꯤ ꯁꯨꯔꯦ꯫
ꯆꯍꯤ
ꯎꯝ꯫
ꯂꯩꯁꯥꯕꯤ ꯁꯔꯤꯅꯦꯍꯦ꯫
ꯃꯥꯟꯗꯦ ꯍꯦ꯫
ꯍꯥꯍꯨꯠ
ꯅꯪ ꯈꯣꯟꯖꯦꯜ ꯑꯗꯨꯒ꯫
ꯈꯣꯟꯖꯦꯜꯅ ꯑꯉꯥꯡ ꯃꯥꯟꯕ
ꯑꯩꯁꯨ ꯀꯩꯅꯣꯗꯤ ꯄꯥꯈꯪꯗꯤ ꯐꯥꯔꯦ ꯑꯗꯨꯕꯨ꯫ ꯎꯝ꯫ ꯂꯩꯁꯥꯕꯤ ꯑꯔꯤꯕꯗꯨꯗꯤ ꯅꯠꯇꯦ ꯑꯗꯨꯒꯤꯗꯨꯗꯤ ꯑꯩꯁꯨ ꯑꯔꯤꯕꯗꯤ ꯅꯠꯇꯦꯍꯦ꯫ ꯇꯦꯛ ꯅꯪ ꯑꯩꯅ ꯍꯥꯟꯅ ꯈꯨꯝ ꯍꯪꯕꯅꯤ ꯅꯪ ꯍꯥꯟꯅ ꯍꯥꯏꯔꯛꯑꯣ꯫
ꯊꯕꯤꯗ ꯆꯍꯤ ꯍꯥꯡꯕ ꯍꯧꯅꯗꯦ꯫
ꯀꯅꯥꯅ ꯍꯥꯏꯕ꯭ꯔꯅꯦ꯫
ꯃꯤꯅ ꯍꯥꯏꯅꯕ ꯂꯩꯕꯅꯦ꯫
ꯑꯩꯗꯤ ꯇꯥꯗꯦꯍꯦ꯫
ꯉꯁꯤ ꯇꯥꯔꯕ ꯅꯠꯇ꯭ꯔꯣ
ꯇꯥꯔꯦ ꯑꯗꯨꯕꯨ ꯅꯪꯉꯣꯟꯗꯗꯤ ꯊꯥꯖꯗꯍꯦ ꯑꯉꯥꯡꯅ ꯍꯥꯏꯔꯛꯄ
ꯉꯥꯛꯀꯅꯤꯅꯦ ꯍꯥꯏꯅ ꯍꯥꯏꯔꯛꯑꯗꯤ ꯈꯪꯒꯅꯦꯕ
ꯈꯪꯣꯏꯗ
ꯉꯥꯡꯗ
ꯑꯦ ꯍꯧꯖꯤꯛ ꯅꯪ ꯑꯉꯥꯡ ꯍꯥꯏꯔꯒ ꯍꯣꯔꯦꯟ ꯅꯪ ꯑꯩ ꯍꯥꯏꯔꯛꯑꯗꯤ ꯅꯪ ꯏꯀꯥꯏꯒꯤꯅꯤꯀꯣ
ꯑꯦ ꯀꯥꯏꯔꯣꯏ ꯑꯩꯗꯤ ꯁꯥꯔꯤꯅꯦ ꯍꯥꯏꯔꯗꯤ ꯁꯥꯔꯤꯅ ꯑꯣꯏꯈ꯭ꯔꯕꯅꯦ
ꯑꯩꯒꯤꯗꯤ ꯀꯩꯅꯣ ꯁꯨꯔꯦ ꯒꯦꯁ ꯇꯧꯕ ꯉꯝꯕ꯭ꯔꯣ ꯑꯩꯒꯤꯁꯦ
ꯇ꯭ꯋꯦꯟꯇꯤ ꯁꯤꯛꯁ
ꯑꯗꯨ ꯑꯗꯨ ꯍꯂꯦꯗ
ꯇ꯭ꯋꯦꯟꯇꯤ ꯁꯚꯦꯟ
ꯆꯍꯤ ꯑꯃ ꯈꯥꯛꯛꯇ ꯗꯤꯐ꯭ꯔꯦꯦꯟꯁ ꯅ ꯅ
ꯑ
ꯊꯥꯔꯇ ꯁꯨꯔꯦ
ꯑꯦꯉꯥꯡꯉꯅꯠꯇꯦꯅꯦ
ꯎꯝ
ꯄꯥꯈꯪ ꯁꯔꯤ ꯑꯣꯏꯦ ꯑꯗꯨꯗꯤ
ꯁꯔꯤ ꯅꯠꯇꯦꯍꯦ
ꯊꯥꯔꯇꯤꯗꯤ ꯁꯔꯤ ꯆꯤꯡ
ꯁꯔꯤꯅꯠꯇꯦꯍꯦꯛ ꯀꯗꯥꯏꯗꯒꯤ ꯅꯨꯄꯥꯗꯤ ꯐꯣꯔꯇꯤ ꯐꯥꯎ ꯄꯥꯈꯪ ꯋꯥꯈꯪ ꯀꯧꯕ ꯌꯥꯏ ꯅꯨꯄꯤꯗꯤ ꯊꯥꯔꯇꯤ ꯌꯧꯔꯗꯤ ꯂꯣꯏꯔꯦ
ꯑꯣ ꯃꯈꯣꯏꯗꯤ ꯍꯦꯜꯂꯈ꯭ꯔꯦ ꯑꯗꯨꯅꯦ
ꯅꯪꯗꯤ
ꯍꯦ ꯂꯩꯗꯤ
ꯊꯥꯔꯇꯤ ꯍꯦꯜꯂꯦ
ꯍꯣꯏ
ꯐꯥꯒꯤ ꯇꯧꯅꯨꯗ ꯑ ꯑꯦꯡ ꯑꯁꯦꯡ ꯑꯣ ꯑꯗꯨꯗꯤ ꯑꯦ ꯅꯪꯅꯤꯅꯦ ꯍꯣꯡꯕ ꯌꯥꯕ ꯍꯧꯖꯤꯛ ꯁꯥꯔꯤ ꯑꯣꯏꯗꯧꯔꯦ ꯅꯪ ꯌꯥꯔꯦ ꯆꯞ ꯆꯥꯔꯦ ꯀꯨꯏ ꯉꯥꯏꯍꯥꯛ ꯂꯩꯔꯗꯤ ꯅꯪ ꯊꯦꯡꯒꯅꯤꯀꯣ
ꯍꯣꯏ ꯑꯗꯨꯇꯅꯦ ꯃꯇꯝ ꯑꯣꯏꯔꯕꯅꯦ ꯑꯩꯈꯣꯏꯗꯤ
ꯀꯣꯛ ꯂꯥꯎꯍꯣꯡ ꯊꯣꯛꯈ꯭ꯔꯣ ꯅꯠꯇ꯭ꯔꯒ ꯉꯥꯏꯍꯥꯛ ꯆꯍꯤ ꯑꯃ ꯑꯅꯤ ꯂꯩꯔꯤ ꯄ꯭ꯔꯣꯕ꯭ꯂꯦꯝ ꯌꯥꯝ ꯊꯣꯛꯀꯅꯤ
ꯆꯕꯥꯁ ꯃꯥ ꯋꯥ ꯍ ꯂꯧ ꯍꯧꯗꯗ